ꯇꯥꯏꯀꯣ ꯎꯝ ꯇꯥꯏ
ꯏꯕꯥꯅꯤ ꯋꯥꯔꯤ ꯌꯥꯝ ꯅꯨꯡꯉꯥꯏꯔ ꯀꯥꯟꯗ ꯆꯠꯈ꯭ꯔꯦꯅꯦꯕꯒ
ꯍꯣꯏ ꯑꯗꯨꯅꯦ ꯑꯁꯤ ꯋꯥꯔꯤ ꯐꯖꯅ ꯉꯥꯡꯉꯒ ꯂꯩꯕꯅꯦꯕ ꯌꯦꯡꯕ ꯀꯥꯟꯗ ꯅꯪꯁꯦ ꯇꯨꯃꯤꯟꯅ ꯂꯩꯔꯒ ꯂꯩꯔꯝꯕ ꯋꯥꯅꯤꯗ
ꯑꯗꯣ ꯑꯩ ꯑꯁ ꯈꯪꯗ꯭ꯔꯤꯅꯦ ꯁꯤ ꯄꯤꯆ ꯖꯤꯒꯨꯝꯕ ꯆꯠꯅꯤꯡꯉꯁꯨ ꯄꯤ ꯁꯤ ꯂꯩꯌꯦꯗꯅ ꯑꯩꯈꯣꯏꯒꯤꯗꯣ
ꯌꯥꯅꯤꯍꯦ ꯅꯪ ꯒꯤꯗꯣ ꯌꯥꯅꯤ ꯌꯥꯅꯤ ꯌꯥꯔꯅꯤ ꯌꯥꯎꯕꯁꯨ ꯌꯥꯏ
ꯑꯩ ꯀꯩꯅꯣ ꯇꯧꯋꯤ ꯑꯩꯅ ꯈꯪꯅꯕ ꯑꯩꯈꯣꯏ ꯀꯣꯂꯦꯖꯀꯤ ꯏꯁꯇꯨꯗꯦꯟ ꯌꯨꯅꯤꯌꯟꯒꯨꯝꯗ ꯄ꯭ꯔꯖꯦꯟ ꯇꯧꯕ ꯑꯃꯜꯂꯩꯕ
ꯎꯝ
ꯃꯥꯁꯨ ꯄꯤ ꯑꯩꯆ ꯗꯤ ꯏꯁꯀꯣꯂꯥꯔꯗ ꯍꯥꯡꯈ꯭ꯔꯒ ꯃꯥ ꯀꯃꯥꯏꯅ ꯇꯧꯕ꯭ꯔꯥ ꯍꯪꯈꯤꯒꯦ
ꯎꯝ
ꯃꯣꯏ ꯀꯔꯤ ꯁꯕꯖꯦꯛꯈ꯭ꯔꯦꯀꯣ ꯑꯗꯨꯃꯥꯏꯅ ꯍꯥꯏꯔꯒ
ꯎꯝ ꯑꯗꯨ ꯅꯪꯅ ꯑ ꯀꯩꯅꯣ ꯉꯁꯥꯏ ꯑꯩꯉꯣꯟꯗ ꯇꯧꯔꯛꯑꯦ ꯍꯥꯏꯕꯗꯣ
ꯎꯝ
ꯑꯗꯨꯒꯁꯨ ꯑꯗꯨꯝ ꯄꯥꯎ ꯐꯥꯎ ꯅꯪꯅ ꯃꯣꯏꯅꯒ ꯍꯪꯅꯤꯡꯉꯥꯏ ꯀꯥꯏꯅꯣ ꯑꯩꯈꯣꯏꯅ ꯍꯥꯏꯗꯤ ꯎꯝ ꯑꯗꯨꯒꯨꯝꯕ ꯍꯩꯒꯦ ꯍꯥꯏꯔꯗꯤꯀꯣ ꯑꯩꯒꯤꯦ ꯍꯥꯏꯔꯗꯤ ꯀꯩꯀꯩꯅꯣ ꯎꯝ ꯀꯃꯥꯏꯅ ꯍꯥꯏꯗꯣꯏꯅꯣ ꯂꯩꯀꯥꯏꯕꯁꯨ ꯈꯪꯂꯣꯏꯗꯣꯏꯅꯦ ꯍꯥꯏꯗꯤ ꯑꯗꯨꯝ ꯍꯪꯒꯗꯕꯅꯦꯕ
ꯍꯣꯏ ꯑꯗꯨ ꯑꯩ ꯍꯪꯗꯤ ꯍꯪꯒꯦ ꯑꯗꯨ ꯔꯤꯖꯜ ꯐꯥꯎꯗꯤ ꯉꯥꯏꯔꯒꯦ ꯑꯩꯍꯦꯛ ꯑꯩꯒꯤ ꯔꯤꯖꯜꯠ ꯊꯣꯛꯄ ꯐꯥꯎꯗꯤ ꯑꯗꯨꯝ ꯉꯥꯏꯔꯒ ꯀꯣ
ꯍꯧꯔꯦ ꯅꯪꯒꯤ ꯔꯤꯖꯥꯜꯗꯣ ꯃꯣꯏꯒꯤ ꯑꯦꯟꯇ꯭ꯔꯥꯟꯁ ꯑꯦꯛꯖꯥꯝ ꯑꯦꯟꯇ꯭ꯔꯥꯟꯁꯁꯤ ꯍꯥꯟꯅ ꯄꯤꯌꯨ ꯍꯥꯏꯕ ꯑꯩꯅ ꯍꯥꯏꯗꯤ ꯌꯥꯕꯣ ꯌꯥꯗꯕꯕꯨꯗꯤ ꯀꯩꯩꯅꯣ
ꯑꯩꯈꯣꯏꯒꯤ ꯔꯤꯖꯜꯁꯨ ꯊꯣꯛꯅꯌꯦ ꯍꯧꯖꯤꯛ ꯖꯨꯟ ꯖꯨꯂꯥꯏ ꯑꯥꯒꯁ
ꯑꯗꯨ ꯅꯪꯅ ꯆꯠꯀꯦ ꯍꯥꯏꯔꯗꯤ ꯏꯅꯥꯎꯄꯥꯁꯨ ꯍꯥꯏꯔꯒ ꯅꯣꯏ ꯀꯩꯅꯣ ꯇꯧꯔꯒ ꯇꯧꯋꯣ ꯃꯥꯁꯨ ꯂꯥꯛꯅꯤꯡꯉꯦ ꯍꯥꯏ ꯃꯁꯦ ꯑꯦꯁ ꯑꯦꯁ ꯁꯤ ꯑꯦꯛꯖꯝ ꯊꯥꯕꯁꯦ ꯃꯔꯦ ꯄꯥꯕꯗꯨ ꯆꯪꯗ꯭ꯔꯦ ꯑꯗꯨꯒꯤ ꯑꯗꯨ ꯑꯣꯏꯅ ꯇꯧꯒꯦ ꯍꯥꯏꯌꯦ
ꯑ ꯑ ꯍꯣꯏ ꯎ ꯊ ꯍꯣꯏ ꯍꯣꯏ ꯀꯣꯂꯦꯖꯁꯤꯁꯨ ꯁꯀꯣꯜ ꯎꯝ ꯑꯩꯈꯣꯏ ꯀꯣꯂꯦꯖꯇꯁꯨ ꯑꯗꯨꯝ ꯄꯤ ꯑꯩꯆ ꯗꯤ ꯇꯝꯕꯁꯤꯡ ꯃꯤ ꯂꯩꯑꯦꯗꯅ
ꯂꯩꯌꯦ ꯍꯣꯏ
ꯑꯗꯨꯒꯤ ꯑꯦ ꯑꯩ ꯈꯪꯅꯕ ꯁꯨꯝ ꯃꯥ ꯄꯤ ꯑꯩꯆ ꯗꯤ ꯏꯁꯀꯣꯂꯔꯅꯤꯕ ꯑꯗꯨ ꯃꯥ ꯀꯔꯤ ꯁꯞꯖꯦꯛ ꯈꯔ ꯍꯥꯟꯅ ꯍꯥꯡꯒꯦ ꯍꯥꯏ
ꯍꯪꯉꯣꯕ ꯍꯣꯏ ꯍꯪꯉꯣ ꯍꯥꯡꯉꯣ ꯍꯌꯦꯡ ꯍꯪꯉꯣ
ꯍ ꯑꯗꯨ ꯃꯥꯁꯦ ꯐꯁ ꯐꯖꯕꯅꯤꯀꯣ ꯑꯩ ꯉꯥꯎꯔꯒ ꯂꯩꯕꯅꯤ ꯃꯥꯕ
ꯑꯗꯨꯗ ꯅꯪꯒꯤ ꯆꯥꯟꯁꯅꯦꯗꯨꯣ ꯐ ꯇꯎꯅꯦ
ꯑꯦꯟ ꯑꯗꯨꯝ ꯂꯩꯔꯀꯥꯟꯗ ꯃꯥꯒꯤ ꯃꯥꯒꯤ ꯁ꯭ꯋꯥꯥꯏꯒꯤ ꯑꯗꯨ ꯎꯝꯕꯥꯅꯤꯒꯤ ꯑꯦꯅꯤꯚꯔꯁꯔꯤꯗꯣ ꯑꯩꯠ ꯌꯔꯁ ꯑꯗꯨꯝ ꯃꯥꯏ ꯊꯥꯔ ꯂꯥꯛꯄꯅꯦ ꯏꯁꯀꯤ ꯏꯁꯇꯦꯇꯥꯁ
ꯎ
ꯁꯤꯒꯨꯝꯗꯤ ꯊꯃꯣꯏ ꯄꯥꯏꯂꯦ
ꯍꯟꯗꯛꯁꯦ ꯔꯤꯂꯦꯁꯟꯁꯤꯞ ꯂꯩꯕꯁꯦ ꯑ ꯆꯍꯤ ꯇꯔꯨꯛ ꯇꯔꯦꯠ ꯅꯤꯄꯥꯜ ꯑꯗꯨꯒꯨꯝꯕ ꯌꯥꯝ ꯂꯩꯌꯦ ꯑꯗꯀꯗ ꯑꯗꯨꯒꯨꯝꯕ ꯉꯥꯛꯇꯅꯦ
ꯌꯥꯝ ꯅꯣꯏꯌꯦꯕ ꯑꯗꯨ ꯃꯥꯁꯨ ꯌꯥꯝ ꯆꯥꯁꯨ ꯆꯥꯕ ꯅꯤꯁꯥꯒꯨꯝꯁ ꯆꯥꯗꯕꯗꯣ
ꯎꯝ ꯀꯩꯅꯣ ꯑꯉꯥꯡꯅ ꯁꯨꯔꯨ ꯁꯨꯔꯨ ꯍꯥꯏ ꯀꯩꯅꯣ ꯇꯧꯔꯒ ꯂꯩꯕꯗꯣ ꯀꯩ ꯍꯥꯏꯕꯅꯣ
ꯇꯨꯝꯗ꯭ꯔꯔꯤ ꯃꯥꯁꯦ
ꯇꯨꯝꯃꯣꯉꯥꯏꯣ ꯇꯃꯤꯟꯅ
ꯑ ꯌꯥꯝ ꯃꯁꯤꯗ꯭ꯔꯦ ꯃꯅꯨꯡꯁꯤꯗꯦ ꯃꯃꯒ ꯇꯨꯝ ꯍꯔꯦ ꯃꯥꯅꯤ ꯇꯨꯝꯒꯦ ꯍꯥꯏꯦꯃꯅꯤ
ꯎꯝ ꯇꯨꯝꯃꯁꯦ ꯍꯥꯏꯌꯣ ꯑꯗꯨꯗꯤ
ꯑꯗ ꯃꯥ ꯇꯣꯝꯕ ꯀꯥꯟꯗ ꯃꯥꯕꯨ ꯄꯥꯝꯕꯤꯗ꯭ꯔꯗꯤꯀꯣ
ꯎꯝ
ꯁꯨꯡꯌꯥ ꯌꯥꯗꯦꯕ
ꯎꯝ ꯑꯗꯨꯒꯨꯝꯕ ꯃꯤꯁꯨ ꯂꯩꯕꯅꯦ
ꯍꯦꯛ ꯑꯩꯒꯤ ꯈꯨꯠ ꯊꯥꯗꯣꯛꯈ꯭ꯔꯕ ꯃꯕꯨ ꯑꯗꯨꯝ ꯃꯨꯛꯀ ꯀꯥꯎꯔꯤꯅꯤ ꯃꯣꯏꯁꯦ꯫
ꯎꯝ ꯑꯁ ꯑꯩ ꯉꯁꯤ ꯀꯩꯅꯣ ꯌꯦꯟ ꯆꯥꯕꯒꯤꯔꯥ ꯈꯪꯗꯦ ꯑꯩ ꯄꯨꯛꯁꯨ ꯅꯨꯡꯉꯥ ꯅꯨꯡꯉꯥꯏꯇꯦꯉꯣ
ꯑꯩ ꯍꯧꯖꯤꯛ ꯆꯥꯛ ꯂꯥꯝꯕꯥ ꯍꯧꯔꯦ ꯑꯩꯁꯨ꯫
ꯑꯗꯨ ꯆꯥꯎꯅꯥ ꯅꯪꯗꯤ ꯀꯩꯅꯣ ꯌꯨꯝꯗ ꯂꯩꯕꯗꯨꯗꯤ
ꯎꯁꯣꯏꯅꯤ ꯎꯁꯣꯏꯁꯦ ꯑꯩ ꯍꯥꯎꯕꯗꯤ ꯍꯥꯎꯋꯦꯕ ꯑꯗꯨ ꯑꯣꯏꯔꯁꯨ ꯁꯨꯃꯥꯏꯅ ꯇꯧꯋꯦꯕ ꯐꯠꯇꯦꯕ ꯏꯁꯥꯒꯤꯗꯤ ꯅꯨꯡꯇꯤ ꯑꯗꯨꯃꯥꯏꯅ ꯆꯥꯕꯗꯣ ꯑꯁ ꯑꯩꯗꯤ ꯇꯧꯕꯅꯦ
ꯎꯝ ꯍꯣꯏ ꯅꯣꯏ ꯅꯣꯏ ꯍꯟꯗꯛꯁꯦ ꯎꯠꯁꯣꯏ ꯉꯥꯛꯇ ꯆꯥꯏ ꯀꯩ ꯀꯩ ꯀꯩꯒꯤꯅꯣ
ꯍꯥ
ꯀꯅꯥꯅ ꯊꯥꯔꯛꯄꯒꯦ
ꯑ ꯑꯩꯅꯦ ꯅꯃꯥꯅ ꯄꯨꯔꯛꯄꯅꯦ
ꯎꯝ
ꯇꯧ
ꯑꯁ ꯌꯥꯝ ꯇꯝꯅꯤꯡꯉꯦ ꯀꯩꯗꯧꯔꯒꯦ ꯀꯩ ꯍꯥꯏꯔꯤꯅꯣ
ꯁꯥꯕꯅꯤꯅ ꯐꯦꯟ ꯄꯥꯏꯌꯣ ꯍꯥꯏꯕꯅꯦ ꯑꯩ ꯏꯅꯥꯎꯅꯨꯄꯤ ꯑꯃ ꯇꯣꯝꯕꯤꯗꯣ ꯃꯥꯗꯤ꯫ ꯌꯥꯝ ꯀꯩꯅꯣ ꯇꯧꯋꯦꯕ ꯇꯨꯝꯕ ꯀꯥꯟꯗ
ꯎꯝ ꯑꯗꯨ ꯅꯣꯏ ꯅꯣꯏ ꯅꯣꯏ ꯀꯥꯗ ꯐꯦꯟ ꯂꯩꯕꯗꯣ ꯌꯥꯗ꯭ꯔꯕꯣ
ꯍꯣꯏ
ꯅꯣꯏ ꯀꯥꯗ ꯐꯦꯟ ꯂꯩꯕꯗꯣ ꯌꯥꯗ꯭ꯔꯕꯣ ꯍꯥꯏꯕ
ꯐꯤꯒꯨꯝꯕ ꯑꯗꯨꯝ ꯏꯟꯕꯁꯦ ꯁꯨꯛꯌꯥ ꯌꯥꯗꯦ ꯃꯥꯁꯦ
ꯎꯝ
ꯍꯨꯃꯥꯡ ꯊꯣꯛꯄꯗ ꯂꯣꯏꯅꯃꯛ ꯑꯗꯨꯝ ꯆꯣꯠꯈ꯭ꯔꯅꯤ ꯌꯥꯝ ꯁꯥꯕꯗꯤ ꯅꯠꯇꯦ ꯑꯩꯒꯤꯗꯤ ꯑꯩꯗꯤ ꯕ꯭ꯂꯥꯡꯀꯦꯠ ꯄꯥꯏꯗ꯭ꯔꯗꯤ ꯇꯨꯝꯃꯣ ꯍꯥꯏꯗꯦ ꯑꯗꯣ
ꯑꯩꯁꯨ ꯇꯨꯝꯕ ꯍꯩꯇꯦ ꯕ꯭ꯂꯥꯡꯀꯦꯠ ꯄꯥꯏꯗ꯭ꯔꯗꯤ
ꯃꯥꯗꯤ ꯑꯗꯨꯝ ꯍꯨꯃꯥꯡ ꯁꯧꯕ ꯊꯣꯛꯄꯗꯣ
ꯎꯝ
ꯃꯥꯒꯤ ꯐꯨꯔꯤꯠꯁꯤꯡꯗꯣ ꯂꯣꯏꯅꯃꯛ ꯆꯣꯠꯈ꯭ꯔꯅꯤ
ꯎꯝ ꯑꯉꯥꯡꯁꯤꯡꯁꯦ ꯑꯗꯨꯝ ꯇꯧꯋꯦꯀꯣ ꯃꯣꯏ ꯀꯩꯅꯣ ꯍꯨꯃꯥꯡ ꯊꯣꯛꯄ ꯀꯥꯟꯗ
ꯍꯣꯏ
ꯀꯩꯒꯤꯅꯣ ꯑꯗꯨꯗꯣ ꯑꯩꯁꯦ ꯁꯥꯏꯟꯁ ꯌꯥꯝ ꯄꯥꯝꯃꯒ ꯀꯩꯅꯣ ꯑꯩꯅ ꯁꯥꯏꯟꯁ ꯅꯠꯇꯕꯤꯗ ꯑꯇꯣꯞꯄ ꯁꯕꯖꯦꯛ ꯂꯧꯔꯝꯕꯗꯣ ꯑꯩ ꯌꯥꯝ ꯁꯥꯎꯅꯤꯡꯉꯦ ꯍꯧꯖꯤꯛ ꯑꯩ ꯁꯥꯏꯟꯁ ꯂꯧꯔꯃꯗꯤ ꯌꯥꯝ ꯐꯗꯣꯏꯅꯦ
ꯑꯁꯦꯡꯕꯗꯤ ꯑꯩꯁꯦ ꯁꯥꯏꯟꯁ ꯌꯥꯝ ꯄꯥꯝꯕꯅꯦ ꯍꯥꯏꯕ
ꯑꯗꯨ ꯀꯔꯤꯅꯣ ꯂꯧꯗꯕꯤ ꯍꯧꯖꯤꯛꯅ ꯔꯤꯒ꯭ꯔꯦꯠ ꯇꯧꯔꯦ ꯊꯦꯡꯈ꯭ꯔꯦ ꯃꯇꯝ ꯔꯤꯒ꯭ꯔꯦꯠ ꯇꯧꯅꯤꯡꯉꯩ ꯃꯇꯝ ꯂꯩꯇꯦ
ꯑꯗꯨꯅꯦ ꯑꯗꯨꯕꯨꯗꯤ ꯑꯣꯏꯌꯦꯕꯀꯣ ꯑꯗꯨꯕꯨ ꯑꯩꯁꯦ ꯌꯥꯝ ꯄꯥꯝꯗꯤ ꯄꯥꯝꯖꯕꯅꯦꯕ ꯑꯗꯨꯀꯣ ꯑꯩꯁꯦ ꯍꯥꯏꯗꯤ ꯑꯩꯈꯣꯏꯅ ꯇꯝꯕ ꯁ꯭ꯀꯨꯜꯗꯨꯗꯤ ꯑꯩꯈꯣꯏꯒꯤ ꯄꯤ ꯁꯤꯁꯦ ꯑꯥꯏꯇꯤꯒꯨꯝꯕ ꯁꯨꯗ꯭ꯔꯗꯤ ꯌꯥꯗꯦꯕꯀꯣ ꯁꯥꯏꯟꯁ ꯂꯧꯗꯣꯏꯁꯦ ꯁꯦ ꯑꯗꯨꯒꯤ ꯑꯗꯨꯗ ꯑꯗꯨꯝ ꯀꯩꯅꯣ ꯂꯧꯈ꯭ꯔꯕ ꯐꯠꯇ ꯐꯩꯕ ꯑꯩꯩꯅ ꯆ ꯊ꯭ꯔꯕꯨ ꯇꯁꯨ ꯑꯗꯣ ꯑꯩꯅ ꯀꯩꯅꯣ ꯇꯧꯕꯗꯅꯤꯅ
ꯀꯣꯃꯔꯁ ꯆꯥꯎꯥꯎꯗ ꯑꯗꯨꯝ ꯐꯥꯏ ꯍꯧꯖꯤꯛ ꯃꯤ ꯌꯥꯝꯗꯕꯤꯅꯤꯅ ꯑꯩꯈꯣꯏꯁꯤꯡꯗꯤꯀꯣ
ꯌꯥꯝꯃꯤ ꯑꯦ ꯍꯣꯏ ꯀ ꯑꯗꯨꯝ ꯎ ꯍꯣꯏ ꯑꯇꯣꯞꯄ ꯁꯕꯖꯦꯛꯀ ꯍꯥꯏꯔꯕꯨꯗꯤ ꯌꯥꯝꯗꯤ ꯌꯥꯝꯗꯦ ꯑꯗꯨ
ꯎꯝ
ꯑꯩꯈꯣꯏ ꯅꯥꯎꯄꯤꯁꯤ ꯌꯥꯝ ꯉꯥꯎꯔꯒ ꯂꯩ ꯍꯥꯏꯕ ꯑꯁ ꯅꯨꯄꯥꯗ ꯉꯥꯎꯕꯖꯥꯠꯔꯥ ꯈꯪꯗꯦ ꯀꯩꯅꯣ ꯄꯣꯏꯉꯦ ꯌꯦꯡꯉꯒ ꯑꯗꯨꯝ ꯅꯣꯛꯑꯒ ꯂꯩ
ꯐꯕꯤꯏ ꯌꯦ ꯎꯨꯝꯕꯗꯤ ꯐꯖꯥ
ꯑ
ꯋꯥ ꯋꯥ ꯉꯥꯡꯗꯨꯕꯤꯗ
ꯑꯩꯅ ꯄꯨꯔꯨꯗꯤ ꯀꯥꯞꯇꯧ ꯃꯥꯜꯂꯦ ꯃꯥꯗꯣ
ꯎꯝ ꯍꯖꯔ ꯐꯨ
ꯎꯗ ꯑꯣꯏꯅꯅꯦ
ꯋꯥ ꯉꯥꯡꯗꯕꯤꯗ ꯇꯥꯎꯅꯨꯁꯨ ꯍꯥꯏꯔꯤꯅꯀꯣ ꯗꯥꯏꯔꯦꯛ
ꯑ ꯑꯁ ꯃꯥ ꯐꯨꯕ ꯅꯨꯡꯉꯥꯏꯅꯤ ꯑꯗꯨꯕꯣ ꯑꯣꯁꯥ ꯁꯕꯅꯤꯅ
ꯀꯂ ꯑꯗꯨ ꯑꯣꯏꯔꯁꯨ ꯃꯥꯁꯨ ꯃꯥꯒꯤ ꯕꯣꯟꯁ ꯈꯛꯇꯅꯦ ꯑꯗꯣ ꯕꯣꯟꯁ ꯑꯗꯨꯝ ꯆꯥꯎꯕꯒꯤꯀꯣ ꯃꯥꯒꯤ ꯃꯔꯨꯗꯣ
ꯑꯗꯨꯝ ꯃꯥꯗꯣ ꯀꯩꯅꯣ ꯇꯧꯋꯦ ꯃꯆꯥꯁꯨ ꯑꯗꯨꯝ ꯌꯥꯏ ꯃꯥꯗꯤ
ꯑꯩꯈꯣꯏ ꯌꯨꯝꯗ ꯑꯩꯅꯦ ꯁꯨꯛ ꯄꯤꯛ ꯇꯔꯨꯛ ꯄꯤꯛꯄꯁꯦ
ꯍꯣꯏ ꯃꯥꯅꯦ
ꯇꯅꯤꯗꯦ
ꯌꯥꯔꯦ ꯅꯪꯅ ꯍꯥꯏꯒꯦ ꯍꯥꯏꯔꯒ ꯁꯨꯝꯁꯨ ꯆꯨꯝꯃꯦ ꯀꯩꯅꯣ
ꯍꯣꯏ ꯑꯗꯨꯒꯤꯅꯦ ꯑꯩ ꯏꯅꯥꯎꯅ ꯅꯨꯄꯥ ꯑꯃꯅꯗꯤ ꯑꯗꯨꯝ ꯍꯥꯏꯕ ꯑꯩꯅ ꯅꯍꯥꯟ ꯐꯦꯁꯕꯨꯛ ꯁꯟꯁꯀ꯭ꯔꯤꯟ ꯂꯩꯒ ꯄꯩꯁꯥ ꯊꯧꯔꯛ ꯑꯩꯒꯤ ꯁꯨꯗ꯭ꯔꯦ ꯅꯪꯅ ꯏꯁꯀꯤꯟ ꯀꯦꯌꯔꯗꯤ ꯑꯗꯨꯝꯗꯤ ꯇꯧꯋꯦ ꯏꯁꯀꯤꯟꯗ ꯅꯪꯕꯨ ꯀꯦꯌꯔ ꯇꯧꯗꯕꯅꯤꯅꯦꯀꯣ
ꯑ
ꯑꯦ ꯑꯦꯁ ꯀꯦ ꯀ ꯁ ꯇꯗ ꯐꯦꯁ ꯁꯁꯀ ꯁꯇꯅꯤ ꯑꯗꯨꯝ ꯇꯥꯏꯕꯗ ꯍꯥꯏ
ꯎꯝ
ꯁꯟꯁꯀ꯭ꯔꯤꯟꯗꯣ ꯗꯣꯛꯇꯔ ꯁꯦꯦꯛꯒꯤꯗꯣ ꯑꯗꯨꯝ ꯅꯨꯡꯉꯥꯏ ꯅꯨꯡꯉꯥꯏꯕꯗꯤ
ꯑꯁ ꯑꯗꯨ ꯑꯩ ꯀꯩꯅꯣ ꯍꯥꯏꯒꯕ ꯑꯩ ꯊꯋꯥꯏ ꯌꯥꯝ ꯅꯨꯡꯉꯥꯏꯇꯦꯕꯀꯣ
ꯀꯩꯅꯣ ꯉꯔꯥꯡꯒꯤꯗꯨꯔꯥ
ꯎꯝ ꯅꯠꯇꯦ ꯑꯩ ꯄꯥ ꯄꯩꯁꯥꯗꯣ ꯑꯩꯉꯣꯟꯗ ꯂꯩꯕꯁꯤꯡꯗꯣ ꯑꯃꯨꯛꯀ ꯁꯤꯖꯤꯟꯅꯕ ꯂꯣꯏꯔꯦ ꯍꯥꯏꯕ ꯇ꯭ꯔꯦꯟ ꯇꯤꯛꯀꯦꯠ ꯂꯩꯕꯗ
ꯀꯅꯥꯒꯤ ꯂꯩꯕꯗ
ꯇ꯭ꯔꯦꯟꯦꯟꯇꯤꯀꯦ
ꯀꯩ ꯆꯠꯅꯤꯡꯉꯥꯏ ꯇ꯭ꯔꯦꯟ ꯇꯤꯛꯀꯦꯠ ꯂꯩꯕꯅꯣꯅ
ꯑꯩꯁꯦ ꯁ꯭ꯀꯣꯄꯁ ꯑꯦꯛꯁꯦꯁ ꯇꯧꯅꯤꯡꯉꯥꯏ ꯑꯇꯣꯞꯄ ꯗꯤꯁꯇ꯭ꯔꯤꯛꯇ ꯆꯠꯇꯣꯏꯅꯦ
ꯎ
ꯑꯗꯨꯒꯤ
ꯑꯗꯨ ꯀꯥꯏꯗ ꯆꯠꯀꯦ ꯍꯥꯏꯔꯣ ꯑꯗꯣ
ꯑꯁ ꯃꯐꯝ ꯈꯪꯗ꯭ꯔꯦ ꯑꯃꯨꯛ ꯀꯥꯎꯈ꯭ꯔꯦ ꯃꯣꯏꯒꯤ ꯃꯝꯁꯤꯡꯁꯦ ꯌꯥꯝꯅ ꯂꯨꯑꯦ ꯍꯥꯏꯕ ꯑꯩꯅ ꯋꯥ ꯍꯥꯏꯕꯗꯣ
ꯃꯐꯝꯒꯤ ꯃꯤꯁꯨ ꯀꯥꯎꯕ ꯍꯥꯏꯗ꯭ꯔꯗꯤ ꯀꯃꯥꯏꯅ ꯆꯠꯇꯣꯏꯅꯣꯣ
ꯑꯩꯉꯣꯟꯗꯗꯤ ꯂꯩꯗꯤ ꯂꯩꯌꯦꯕꯀꯣ ꯇꯤꯛꯀꯦꯠꯀꯨꯝꯕꯗꯤ ꯂꯣꯏ ꯁꯨꯔꯦꯕ
ꯑꯣ
ꯑꯗꯣ
ꯑꯗꯨꯅ ꯅꯊꯟꯗ ꯆꯠꯇꯣꯏꯔꯥ ꯅꯣꯏ ꯗꯤꯄꯥꯔꯠꯃꯦꯟꯔ ꯗꯤꯄꯥꯔꯠꯃꯦꯟ ꯔ
ꯎꯝ ꯑꯩꯒꯤ ꯁꯤꯅꯤꯌꯔ ꯑꯃꯒ ꯆꯠꯇꯣꯏꯅꯦ
ꯃꯥꯅ ꯇꯤꯛꯀꯦꯠ ꯀꯥꯞꯄꯤꯌꯦ ꯇꯤꯛꯀꯦꯠꯁꯨ ꯀꯥꯞꯄꯤꯕꯅꯦ ꯍꯥꯏꯗꯤ ꯃꯥꯁꯦ ꯅꯪꯒꯤ ꯀꯩꯗ ꯀꯗꯥꯏ ꯀꯗꯥꯏ ꯂꯧꯕꯤꯌꯣꯒꯦ ꯍꯥꯏꯌꯦꯦ ꯑꯩꯗꯤ ꯑꯦꯁꯤꯒꯤꯗ ꯆꯠꯀꯅꯤ ꯍꯥꯏꯌꯦ ꯑꯗꯨꯒ ꯎꯝ ꯑꯩꯁꯨ ꯍꯥꯏꯗꯤ ꯅꯪꯅ ꯂꯧꯕꯗꯨꯒ ꯆꯞ ꯃꯥꯟꯅꯅ ꯂꯧꯕꯤꯌꯣ ꯍꯥꯏꯔꯒ ꯍꯣꯔꯦꯟꯗꯤ ꯑꯁ ꯂꯣꯏꯔꯦꯍꯦ ꯄꯩꯁꯥꯗꯣ
ꯑꯗꯨ ꯀꯦ ꯑ ꯆꯪꯕꯗꯤ ꯌꯥꯝ ꯂꯥꯞꯄ ꯑꯣꯏꯔꯝꯅꯤ ꯇꯥꯡꯂꯗꯤ
ꯇꯥꯡꯉꯦ ꯂꯤꯁꯤꯡ ꯑꯃ ꯍꯦꯜꯂꯦ
ꯎꯝ
ꯍꯥꯏꯗꯤ ꯑꯩꯈꯣꯏꯅ ꯑꯩꯈꯣꯏꯒꯤ ꯖꯔꯅꯤꯗꯤꯅꯦ ꯑꯩꯈꯣꯏꯅ ꯆꯠꯇꯣꯏꯁꯦ ꯄꯨꯡ ꯑꯃꯒ ꯃꯤꯅꯤꯠ ꯄꯨꯡ ꯀꯨꯟꯊ꯭ꯔꯥꯍꯨꯝꯗꯣꯏ ꯃꯤꯅꯤꯠ ꯃꯤꯅꯤꯠ ꯑꯃ ꯄꯨꯡ ꯑꯃ ꯃꯈꯥꯏ ꯆꯠꯇꯣꯏꯅꯦꯕꯀꯣ ꯑꯩꯈꯣꯏꯅ ꯆꯠꯇꯣꯏꯁꯦ
ꯑꯗꯨꯝ ꯆꯠꯂꯒ ꯑꯗꯨꯝ ꯂꯩꯗꯣꯏꯔꯥ ꯅꯠꯇ꯭ꯔꯒ ꯑꯃꯨꯛꯀ ꯍꯜꯂꯛꯇꯣꯏꯔꯥ
ꯍꯜꯂꯥꯛꯇꯣꯏꯅꯦ
ꯅꯨ ꯅꯨꯃꯤꯠ ꯑꯗꯣ ꯅꯨꯃꯤꯠ ꯃꯥ ꯈꯛꯇꯔ
ꯀꯩꯕꯥ
ꯅꯨꯃꯤꯠ ꯃꯥ ꯈꯥꯛꯇꯔ ꯑꯗꯨꯝ
ꯀꯩ ꯑꯩꯁꯨ ꯈꯪꯗꯦ ꯀꯃꯥꯏꯅ ꯇꯧꯗꯣꯏꯅꯣ ꯑꯩꯈꯣꯏꯁꯦ ꯆꯠꯂꯒ ꯀꯃꯥꯏꯅ ꯇꯧꯗꯣꯏꯅꯣ ꯈꯪꯗꯦ
ꯑꯩꯈꯣꯏ ꯑꯩꯈꯣꯏ ꯀꯣꯂꯦꯖ ꯑꯗꯨꯃꯥꯏꯅ ꯇꯧꯔꯛꯄꯅꯦ ꯏꯁꯀꯣꯔꯁꯤꯡꯗ ꯃꯈꯣꯏꯒꯤ ꯑꯗꯨꯝ ꯃꯈꯣꯏꯒꯤ ꯊꯦꯁꯤꯁꯀꯨꯝꯕꯗꯣ ꯁꯞꯄꯣꯔꯠ ꯇꯧꯔꯅꯤꯡꯉꯥꯏ ꯀꯩꯅꯣ ꯂꯩ ꯑꯗꯨꯅ
ꯀꯦ
ꯑꯗꯨꯝ ꯂꯥꯛꯄꯅꯦ
ꯑꯗꯨ ꯃꯉꯣꯟꯗ ꯐꯖꯅ ꯀꯩꯀꯩ ꯀꯃꯥꯏ ꯀꯃꯥꯏ ꯇꯧꯒꯦ ꯅꯣꯏꯁꯨ ꯁꯀꯣꯄꯁ ꯀꯨꯝꯕ ꯑꯦꯛꯁꯦꯁ ꯇꯧꯕ꯭ꯔꯅ ꯍꯥꯡꯕꯤꯌꯨꯅꯦ ꯑꯗꯨꯅ ꯃꯉꯣꯟꯗ ꯀꯣ
ꯍꯣꯏ
ꯍꯥꯏꯗꯤ ꯀꯝꯄꯜꯁꯔꯤ ꯑꯣꯏꯕ꯭ꯔꯥ ꯅꯣꯏꯗꯁꯨ ꯑꯗꯨꯃꯥꯏꯅ ꯍꯥꯏꯌꯣꯕꯀꯣ
ꯎꯝ ꯃꯥꯗꯤ ꯑꯔꯠꯁ ꯄꯦꯛꯒ꯭ꯔꯥꯎ ꯃꯥ ꯂꯩꯗꯧꯔꯦꯁꯨ
ꯍꯣꯏ ꯃꯥꯟꯅꯒꯅꯦꯕ
ꯄ꯭ꯔꯣꯁꯦꯁꯄꯨꯗꯤ ꯃꯥꯟꯅꯒꯅꯤꯕ ꯑꯩꯈꯣꯏꯅ ꯇꯧꯕꯗꯣ
ꯎꯝ